ꯍꯜꯂꯣ ꯀꯥꯏ ꯀꯥꯕꯔꯅ
ꯦ ꯑ ꯇꯤ ꯃꯆꯥꯗꯣ
ꯅꯤ ꯑꯗꯨꯝ ꯐꯝꯅꯒ ꯂꯩꯌꯦ ꯑꯩꯈꯣꯏꯗꯤ ꯁꯥꯃꯟꯕꯒꯤ ꯁꯥꯏꯌꯦꯦ ꯂꯐꯥꯏꯒ ꯆꯥꯗꯕ꯭ꯔꯣ
ꯎꯝ ꯁꯥꯁꯤꯦꯗ ꯑꯩꯈꯣꯏꯗꯤ
ꯑꯦ ꯅꯨꯡꯉꯥꯏꯔꯝꯒꯅꯤꯍꯦ ꯑꯗꯨꯗꯤ
ꯑ
ꯊ ꯇꯣꯗ ꯀꯔꯤꯗꯪ ꯆꯥꯔꯦ ꯉꯁꯤ
ꯉꯁꯤꯔ ꯑꯩ ꯁꯣꯏꯕꯨꯝ ꯁꯣꯏꯕꯨꯝꯒ ꯑꯗꯨꯔꯨ ꯆꯥꯏꯌꯦ
ꯑ ꯌꯥꯔ ꯍꯧꯔꯃꯅꯦꯍꯦ ꯑꯩꯅ ꯉꯁꯤ ꯉꯥ ꯆꯥꯛꯑꯦ
ꯑꯣ ꯅꯪꯒꯤꯗꯨꯅꯍꯦ ꯂ ꯍꯧꯧꯔꯝꯅꯤ ꯑꯗꯨꯗꯤ
ꯍꯣꯏ ꯍꯕꯨꯗꯤ ꯍꯧꯋꯦ
ꯑ ꯀꯥꯟꯗꯤ ꯍꯧꯖꯤꯛꯀꯥꯟꯗꯤ ꯀꯗꯥꯏꯗ ꯂꯩꯕ꯭ꯔꯥ
ꯍ ꯑꯗꯨꯝ ꯌꯨꯝꯗ ꯂꯩꯌꯦ
ꯑ ꯑꯩꯈꯣꯏꯒꯤꯔꯣꯝ ꯑꯩꯈꯣꯏꯔꯣꯝꯗ ꯀꯣꯏꯔꯛꯎꯅ ꯑꯗꯨꯗꯤ
ꯍꯣꯏ ꯅꯣꯡꯃ ꯀꯔꯛꯀꯦ ꯅꯪ ꯅꯪ ꯌꯦꯃꯗ ꯗꯦꯕ꯭ꯔ ꯀꯗꯥ ꯗꯦꯕꯅꯣ
ꯑꯩꯁꯨ ꯍꯧꯖꯤꯛꯀꯥꯟ ꯁꯨꯇꯤ ꯊꯣꯛꯄꯒꯤꯀꯣ ꯌꯨꯝꯗ ꯂꯩꯔꯤ
ꯍꯣꯏ ꯌꯨꯝꯗ ꯂꯩꯕꯗꯣ ꯅꯨꯡꯉꯥꯏꯌꯦꯗ
ꯎꯝ ꯑꯁ ꯅꯪꯗꯤ ꯌꯨꯝꯗ ꯂꯥꯛꯑꯦꯅꯁꯨ ꯀꯣꯜꯁꯨ ꯇꯧꯕꯤꯔꯦ ꯅꯪ ꯅꯕꯨꯛ ꯐꯥꯇꯦ ꯅꯕꯨꯛ ꯐꯥꯇꯦꯅ
ꯑꯩꯁꯨ ꯇꯧꯒꯦ ꯇꯧꯕꯅꯤ ꯑꯗꯨ ꯑꯣꯏꯔꯁꯨ ꯑꯩꯁꯦ ꯍꯟꯗꯛꯁꯦ ꯀꯔꯤ ꯍꯥꯏꯁꯤꯔꯥ ꯑꯗꯨꯝ ꯀꯧꯕ ꯆꯠꯇꯣ ꯇꯧ
ꯍ
ꯑ ꯅꯛ ꯐ ꯐꯠꯇꯦꯀꯣ ꯅ ꯅꯃꯥꯟꯅꯕꯤ ꯌꯦꯅ ꯍꯥꯏꯔꯛꯦ ꯗꯥ ꯑꯩꯉꯣꯟꯗꯁꯨ ꯂꯥꯛꯑꯦ ꯂꯥꯛꯇꯦꯅꯁꯨ ꯍꯥꯏꯔꯝꯗꯦ
ꯍꯣꯏ ꯍꯥꯏꯕꯤꯔꯝꯗꯦ ꯅꯣꯡꯃ ꯑꯃꯨꯛ ꯂꯥꯛꯄꯗ ꯍꯥꯏꯕꯤꯔꯒꯦ ꯁꯥꯎꯕꯤꯔꯅꯨ
ꯁꯔꯄ꯭ꯔꯥꯏꯁ ꯑꯣꯏꯅ ꯇꯧꯒꯦ ꯍꯥꯏꯕ꯭ꯔꯣ
ꯍꯣꯏ ꯍꯣꯏ ꯑꯗꯨꯒꯤ ꯉꯁꯤ ꯁꯄꯔꯁ ꯑꯣꯅ ꯀꯥꯜ ꯇꯧꯔꯛꯏꯖꯦ
ꯅꯪ ꯅꯪ ꯑꯩꯉꯣꯟꯗ ꯀ꯭ꯔꯤ ꯄꯤꯗꯣꯏꯅꯣ ꯑꯗꯨꯗꯤ
ꯅꯪꯅ ꯆꯥꯅꯤꯡꯕ ꯑꯝꯇ ꯍꯥꯏꯌꯣ ꯄꯤ ꯆꯥꯒꯦ ꯑꯩ
ꯑꯦ ꯁꯦꯡꯕ꯭ꯔꯣ
ꯍꯣꯏ
ꯑꯩꯗꯤꯀꯣ ꯑꯇꯣꯞꯄꯁꯀꯨꯝꯕꯁꯨ ꯆꯠꯅꯤꯡꯉꯦ ꯆꯥꯅꯤꯡꯉꯦ ꯔꯃꯦꯟꯁꯨ ꯆꯅꯤꯡꯉꯦ ꯑꯗꯨꯒ ꯒꯥꯁ ꯅꯨꯗꯜꯒꯨꯝꯕ ꯑꯦꯛ ꯔꯣꯜꯒꯨꯝꯕ ꯃꯣꯃꯣꯒꯨꯝꯕ ꯌꯥꯝ ꯆꯥꯅꯤꯡꯉꯦ ꯑꯗꯣ ꯅꯪ ꯂꯩꯏꯕꯤꯒꯦꯔꯥ
ꯁꯤꯗ ꯌꯃꯟꯈꯔꯦ ꯑꯃ ꯑꯅꯤ ꯍꯥꯏꯕꯤꯌꯨ
ꯑꯗꯨꯗꯤ ꯑꯃ ꯑꯅꯤ ꯍꯥꯏꯔꯗꯤ ꯔꯃꯦꯟꯒ ꯑꯣꯇꯣꯞ
ꯍꯣꯏ ꯍꯣꯏꯗꯤ ꯍꯣꯏ ꯍꯣꯏ ꯂꯥꯛꯑꯣ ꯄꯆꯒꯦ ꯅꯪ ꯂꯥꯛꯑꯗꯤ
ꯑꯇꯩ ꯅꯣꯏ ꯌꯨꯝꯗ ꯊꯣꯡ ꯊꯣꯡꯅꯤꯡꯉꯥꯏ ꯅꯠꯇꯦ
ꯑꯗꯨ ꯑꯗꯨꯅꯦꯕ ꯅꯪ ꯑꯗꯨ ꯄꯨꯂꯞ ꯔꯦꯁꯇꯨꯔꯦꯟ ꯆꯠꯇꯣꯏꯅꯦꯕ ꯂꯥꯛꯑꯣꯕ ꯅꯣꯡꯃ ꯀꯅ ꯀꯅ ꯂꯩꯔꯤꯅꯣ
ꯑꯩꯗꯤ ꯑꯥ ꯑꯩ ꯏꯊꯥꯟ ꯇ ꯂꯩꯌꯦ ꯃꯧ ꯑꯩꯈꯣꯏ ꯆꯔꯁ ꯆꯠꯄ ꯑ ꯆꯠꯈ꯭꯭ꯔꯦ ꯃꯣꯏꯗꯣ ꯑꯩꯅ ꯌꯨꯝꯗ
ꯍꯣꯏ
ꯅꯪꯗꯤ ꯆꯠꯇꯕ꯭ꯔꯣ ꯆꯔꯁ
ꯍꯣꯏ ꯑꯩꯗꯣ ꯆꯥꯛ ꯌꯦꯟꯖꯥꯡ ꯊꯣꯡꯅꯤꯡꯉꯥꯏꯒꯤ ꯂꯩꯌꯦꯕ
ꯑꯣ ꯑꯣ ꯀꯔꯤ ꯍꯤꯟꯖꯥꯡ ꯊꯣꯡꯗꯣꯏꯕ ꯅꯨꯡꯗꯥꯡꯒꯤ
ꯑꯥ ꯈꯪꯗꯦ ꯈꯥꯃꯦꯟ ꯑꯁꯦꯡꯕꯒ ꯊꯔꯣꯏ ꯑꯂꯨ ꯊꯣꯡꯉꯅꯤ
ꯑꯁ ꯁꯧꯔꯝꯅꯤ ꯍꯥꯏ ꯑꯗꯨꯗꯤ ꯑꯁ ꯁꯤꯗꯗꯤ ꯁꯥꯕꯥꯟꯕꯒꯤ ꯍꯣꯏ ꯑꯗꯨꯝ ꯂꯩꯌꯦ ꯑꯩꯈꯣꯏꯗꯤ ꯀꯔꯤ ꯇꯧꯅꯤꯡꯉꯥꯏ ꯂꯩꯔꯤꯕꯔ ꯑꯗꯨꯝ ꯌꯨꯝꯗ ꯂꯩꯕꯗꯣ
ꯑꯣ ꯑꯗꯨꯅ ꯍꯦꯟꯅ ꯅꯨꯡꯉꯥꯏ ꯑꯗ ꯌꯨꯝꯗ ꯑꯗꯨꯝ ꯑꯩꯈꯣꯏꯗꯤ ꯃꯄꯥꯟ ꯊꯣꯛꯑꯗꯤ ꯌꯨꯝꯗ ꯑꯗꯨꯝ ꯅꯤꯡꯁꯤꯡꯕꯗꯣ
ꯍꯣꯏ ꯍꯣꯏ
ꯑꯗ ꯌꯨꯝꯗ ꯂꯩꯕꯤꯅꯤꯅ ꯍꯧꯖꯤꯛꯇꯤ ꯑꯁ ꯌꯨꯝꯒꯤ ꯆꯥꯛ ꯌꯦꯟꯖꯥꯡꯁꯨ ꯆꯥ ꯍꯥꯎ ꯍꯥꯎꯅ ꯆꯥꯈꯔꯦꯅ ꯅꯥꯄꯤꯁꯤꯡꯁꯨ ꯑꯗꯨꯝ ꯈꯨꯗꯛ ꯈꯨꯗꯛꯇ ꯑꯗꯨꯝ ꯍꯦꯛ ꯑ ꯍꯦꯛ ꯑ ꯍꯦꯛ ꯄꯤꯛ ꯎꯝ ꯍꯥꯞꯀ꯭ꯔꯦ ꯍꯥꯏ ꯎꯝ ꯅꯥꯄꯤꯁꯤꯡꯗꯣ
ꯎꯝ ꯎꯝ
ꯑꯗꯨꯝ ꯈꯨꯗꯥꯛ ꯈꯨꯗꯥꯛꯇ ꯑꯗꯨꯝ ꯂꯧꯔꯒ ꯊꯣꯡꯕꯗꯣ ꯑꯗꯨꯝ ꯆꯥꯎꯕꯒꯤ ꯍꯧꯖꯤꯛꯇꯤ ꯑꯁ ꯑꯩꯗꯤ ꯅꯣ ꯈꯠꯂꯦ ꯌꯥꯗ꯭ꯔꯦ ꯑꯦꯛꯁꯔꯁꯥꯏꯁ ꯇꯧꯗ꯭ꯔꯗꯤ
ꯅꯣꯏꯈꯠꯄꯗꯨꯅ ꯐꯖꯩꯍꯦ ꯅꯣꯏꯈꯠꯂꯣ ꯅꯣꯏꯈꯠꯂꯣ
ꯅꯠꯇꯦ ꯑꯩꯒꯤ ꯃꯥꯏꯗꯣ ꯆꯥꯎꯃꯟꯕꯒꯤ ꯑꯩ ꯑꯣꯛꯀ ꯆꯞ ꯃꯥꯟꯅꯈ꯭ꯔꯦ ꯍꯥꯏ
ꯅꯣꯏꯈꯠꯄꯗꯣ ꯃꯇꯝ ꯑꯃꯈꯛꯇꯅꯦ
ꯅꯠꯇꯦ ꯅꯠꯇꯦ ꯅꯣꯏꯈꯠꯂꯗꯤ ꯑꯁ ꯀꯪꯕꯗꯣ ꯀꯪꯅꯤꯡꯉꯥꯏꯒꯤ ꯌꯥꯝ ꯋꯥꯈ꯭ꯔꯦ
ꯑꯦ ꯅꯣꯡꯃ ꯅꯪ ꯅꯪ ꯃꯇꯝ ꯑꯃꯨꯛ ꯂꯥꯛꯀꯅꯦꯕ ꯅꯪ ꯀꯪꯅꯤꯡꯉꯥꯏ ꯅꯪ ꯌꯥꯝ ꯅꯣꯏꯅꯤꯡꯉꯥꯏ ꯑꯣꯏꯔꯁꯨ ꯀꯪꯅꯤꯉꯥꯏ ꯃꯇꯝ ꯂꯥꯛꯀꯅꯤ ꯍꯧꯖꯤꯛ ꯃꯇꯝꯅꯤ ꯌꯥꯝ ꯅꯣꯏꯅꯤꯡꯉꯥꯏꯗꯨ ꯅꯪꯅ ꯅꯣꯏ ꯍꯥꯏꯗꯤ ꯑꯩꯗꯤ ꯑꯩꯗꯤ ꯂꯣꯏꯔꯦꯍꯦ
ꯅꯪꯗꯤ ꯅꯣꯏꯗꯦꯅ ꯅꯪꯗꯤ ꯀꯪꯉꯒ ꯍꯥꯏꯕꯁꯤꯕꯨ ꯅꯪꯗꯤ ꯆꯞ ꯆꯥꯏꯌꯦ ꯅꯪꯒꯤ ꯐꯤ
ꯑꯦ ꯂꯣꯏꯔꯦꯍꯦ ꯏꯀꯥꯏꯌꯦꯍꯦ ꯋꯥꯖꯤꯗꯤ
ꯅꯠꯇ꯭ꯔꯣ ꯅꯨꯄꯥꯁꯤꯡꯅꯁꯨ ꯄꯥꯝ ꯄꯥꯝꯕꯤꯗꯥꯏꯅꯦ
ꯍꯦꯁ ꯂꯋꯔꯦꯍꯦ ꯄꯝꯕꯤꯅꯤ ꯌꯥꯔꯦ ꯑꯩꯒꯤ ꯐꯤꯒꯔ ꯅꯠꯇꯦꯅꯦ ꯅꯪꯒꯤ ꯐꯤꯒꯔꯅꯤ
ꯅꯨꯄꯥ ꯑꯃꯅ ꯅꯪꯕꯨ ꯐꯖꯩꯌꯦꯅ ꯍꯥꯏꯔꯝꯃꯦ ꯑꯩꯉꯣꯟꯗ
ꯑꯦ ꯌꯥꯔꯦ ꯀꯣ ꯋꯥꯊꯤ ꯇꯧꯔꯛꯀꯅꯣ
ꯅꯪꯕꯨ ꯅꯨꯡꯁꯤꯌꯦꯅ ꯍꯥꯏꯔꯛ ꯍꯥꯏꯔꯝꯃꯦ
ꯀꯅꯥ
ꯄꯥꯎ ꯐꯥꯎꯅꯥꯗꯣꯏꯔꯥ ꯄꯥꯎ ꯐꯥꯎꯅꯥ ꯅꯪ ꯅꯪ ꯅꯪ ꯃꯤꯕꯨꯁꯨ ꯑꯗꯨ ꯑꯗꯨ ꯋꯥꯔꯤ ꯁꯥꯗꯣꯏ ꯑ ꯀꯔꯤ ꯍꯥꯏꯁꯦ ꯋꯥꯔꯤ ꯁꯥꯟꯅꯗꯣꯏ ꯁꯨꯔꯨꯛꯇꯤ ꯑꯩ ꯅꯨꯄꯥ ꯑꯃꯒꯤ ꯅꯝꯕꯔ ꯄꯤꯔꯛꯀꯦ
ꯊꯥꯕꯤꯌꯣꯅꯦ ꯊꯥꯕꯤꯌꯣꯅꯦ
ꯑꯩꯅ ꯄꯤꯔꯀꯥꯟꯗ ꯄꯥꯎ ꯐꯥꯎꯅꯗ꯭ꯔꯗꯤꯀꯣ
ꯕꯣꯔꯤꯡ ꯆꯨꯕ ꯃꯇꯝꯗ ꯁꯥꯟꯅꯅꯤꯡꯉꯥꯏ ꯄꯤꯔꯣꯅꯦ
ꯏꯁꯁ ꯅꯨꯡꯁꯤꯅꯧ ꯅꯨꯡꯁꯤꯅꯔꯣ ꯅꯪꯁꯨ ꯅꯪꯒ ꯇꯤꯟꯅꯕ ꯅꯨꯄꯥ ꯂꯩꯇꯦ ꯍꯥꯏꯕ ꯅꯠꯇ꯭ꯔꯣ
ꯂꯩꯇꯦꯍꯦ ꯑꯩꯈꯣꯏꯗꯤ ꯀꯥꯏꯗꯒꯤꯅ
ꯑꯣꯏꯔꯗꯤ ꯇꯤꯟꯅꯔꯣ ꯑꯩꯅ ꯄꯤꯕꯗꯣ ꯇꯤꯟꯅꯔꯣ
ꯅꯈꯣꯏ ꯏꯃꯥꯟꯅꯕꯤꯁꯦ ꯁꯛ ꯊꯤꯕꯅꯦꯅ ꯑꯩꯈꯣꯏ ꯂꯩꯇꯦ
ꯍꯧꯖꯤꯛꯀꯥꯟ ꯍꯧꯖꯤꯛꯀꯥꯟ ꯅ ꯅꯪ ꯐꯖꯩꯌꯦꯅ ꯋꯥ ꯋꯥ ꯑ ꯁꯦ ꯑꯁꯦꯡꯕ ꯅꯃꯥꯟꯅꯕꯤꯔꯥ ꯐꯖꯩꯌꯦ ꯃꯣꯏꯒꯤ ꯃꯃꯧ ꯅꯨꯄꯤ ꯑꯣꯏꯅꯤꯡꯉꯦꯅ ꯑꯩꯉꯣꯟꯗꯁꯨ ꯍꯥꯏꯔꯛꯑꯦ
ꯑ ꯍꯩꯁ ꯑꯗꯨꯗꯤ ꯅꯈꯣꯏꯔꯣꯝꯗ ꯂꯥꯛꯅꯤ ꯐꯩꯌꯦꯍꯦ ꯑꯩꯗꯤ
ꯍꯣꯏ ꯂꯥꯛꯑꯣ ꯂꯥꯛ ꯂꯥꯛꯑꯗꯤꯅꯪ ꯑꯗꯨꯝ ꯃꯣꯏꯗ ꯑꯗꯨꯝ ꯂꯩꯒꯗ꯭ꯔ ꯈꯪꯗ꯭ꯔꯦ ꯈꯪꯗ꯭ꯔꯦ
ꯉꯁꯤ ꯅꯃꯥꯟꯅꯕꯤꯒꯤ ꯕꯥꯔꯗꯦꯅꯦ ꯍꯥꯏꯕ ꯅꯠꯇ꯭ꯔꯣ
ꯍꯣꯏ ꯅꯪꯁꯨ ꯂꯥꯛꯑꯣ ꯏꯟꯖꯣꯏꯃꯦꯟ ꯇꯧꯁꯦ
ꯄꯨꯡ ꯀꯌꯥꯗꯅꯣ
ꯑ ꯉꯥꯏꯈꯣꯀꯣ ꯑꯩ
ꯍꯣꯏ ꯍꯣꯏ
ꯇꯔꯦꯠ ꯇꯔꯦꯠ ꯑ ꯄꯨꯡ ꯇꯔꯦꯠꯇ ꯍꯩ ꯍꯩꯕ ꯃꯥꯜꯂꯦ
ꯑꯁ ꯗꯨ ꯅꯨꯡꯉꯥꯏꯔꯝꯗꯣꯏ ꯃꯥꯜꯂꯦꯍꯦ
ꯍꯣꯏ ꯂꯥꯛꯑꯣ ꯅꯦꯈꯥꯏꯔꯁꯦ ꯑꯩꯈꯣꯏ ꯐ ꯑ ꯗ꯭ꯔꯦꯁ ꯐꯖ ꯐꯖꯕ ꯁꯦꯠꯂꯒ ꯂꯥꯛꯑꯣ ꯐꯤꯒꯔꯒꯤ ꯐꯤꯒꯔꯒꯤ ꯂꯩꯕꯗꯣ ꯑ ꯐꯤꯒꯔꯒꯤ ꯗ꯭ꯔꯦꯁꯇꯣ
ꯑꯩꯅ ꯐꯤꯒꯔꯒꯤ ꯗ꯭ꯔꯦꯁ ꯁꯦꯠꯂꯒ ꯂꯥꯛꯑꯗꯤ ꯅꯪꯅ ꯑꯃꯨꯛ ꯄꯥꯝꯗꯣꯏ ꯃꯥꯜꯂꯦꯉꯣ ꯑꯩꯒꯤ ꯐꯤꯒꯔꯗꯣ ꯑꯩꯒꯤ ꯐꯤꯒꯔꯗꯣ
ꯑꯩꯗꯤ ꯄꯥꯃꯣꯏꯍꯦ
ꯑꯥ
ꯅꯪ ꯅꯪ ꯅꯨꯄꯥ ꯄꯥꯝꯕ ꯅꯠꯇ꯭ꯔꯣ
ꯄꯥꯝꯗꯤ ꯄꯥꯝꯃꯦ ꯑꯗꯨ ꯑꯣꯏꯁꯨ ꯂꯩꯇꯕꯅꯤꯅ ꯎꯄꯥꯏ ꯂꯩꯇꯦ ꯀꯔꯤ ꯇꯧꯗꯣꯏꯅꯣ
ꯑꯗꯨꯅꯦ ꯑꯈꯣꯏꯒꯤ ꯑꯁ ꯂꯩꯕꯥꯛꯁꯦ ꯌꯥꯝ ꯋꯥꯏꯌꯦ ꯅꯨꯄꯥꯅ ꯄꯥꯝ ꯄꯥꯝꯕꯤꯗ꯭ꯔꯗꯤꯀꯣ
ꯎꯝ
ꯑꯩꯈꯣꯏꯗꯤ ꯑꯗꯨꯝ ꯑꯔꯤꯕ ꯑꯣꯏꯗꯣꯏꯅꯦ
ꯑꯗꯨꯨꯅꯦ ꯂꯩꯁꯥ ꯑꯥꯔꯤꯕꯤ ꯑꯣꯏꯗꯨꯅ ꯂꯩꯔꯒ ꯑꯗꯨꯝ ꯄꯨꯟꯁꯤꯁꯦ ꯂꯣꯏꯔꯅꯤ
ꯂꯩꯁꯥ ꯑꯔꯤꯕꯤ ꯑꯩꯌꯦ ꯃꯤꯡ ꯃꯤꯡꯒ ꯆꯠꯇꯣꯏꯅꯦꯗ
ꯑꯗꯨꯅꯦ ꯂꯩꯩꯁꯥꯕꯤ ꯍꯥꯏꯔꯣꯏ ꯑꯔꯤꯕꯤ ꯑꯔꯤꯕꯤ ꯈꯛꯇꯪ
ꯑꯗꯨꯅꯦ ꯂꯩꯁꯥꯕꯤ ꯑꯔꯤꯕꯤ ꯑꯔꯤꯕꯤ ꯀꯥꯏꯅ ꯅꯪꯗꯤ ꯆꯥꯛ ꯊꯣꯡꯉꯣꯏꯗ꯭ꯔꯣ
ꯑꯩꯗꯤ ꯉꯥꯛꯇꯪ ꯂꯩꯔ ꯑꯃꯨꯛ ꯊꯣꯡꯕ ꯍꯧꯗꯣꯏꯅꯦ
ꯑꯣ ꯀꯔꯤ ꯃꯥꯊꯦꯜ ꯊꯣꯡꯗꯣꯏꯅꯣ
ꯉꯁꯤꯗꯤ ꯌꯦꯟ ꯆꯥꯗꯣꯏ
ꯑꯣ ꯂꯣꯀꯦꯜꯒꯤ ꯌꯦꯟꯔꯥ ꯅꯠꯇ꯭ꯔꯒ ꯕꯣꯏꯂꯔꯒꯨꯝꯕ ꯔꯥ
ꯕꯣꯏꯂꯔꯒꯨꯝꯕꯅꯦ ꯂꯣꯀꯦꯜꯗꯤ ꯐꯪꯗꯦ
ꯑꯩꯗꯤ ꯆꯤꯡꯒꯤ ꯌꯦꯟ ꯆꯥꯅꯤꯡꯉꯦ
ꯂꯥꯛꯑꯣ ꯅꯣꯡꯃ ꯌꯦꯑꯦ ꯑꯩꯈꯣꯏ ꯄꯨꯂꯞ ꯄꯥꯔꯇꯤ ꯇꯧꯔꯁꯦ ꯆꯤꯡꯒꯤ ꯌꯦꯟ ꯆꯥꯔꯒ
ꯅꯪ ꯅꯪꯅ ꯄꯩꯁꯥ ꯄꯨꯊꯣꯛꯇꯣꯏꯔ ꯑꯗꯨ ꯑꯣꯏꯔꯗꯤ
ꯍꯣꯏ ꯍꯣꯏ ꯄꯨꯊꯣꯛꯄꯤꯒꯦ ꯂꯥꯛꯑꯣ
ꯑꯁ ꯃꯤꯗꯤ ꯄꯩꯁꯥ ꯄꯩꯁꯥ ꯌꯥꯝ ꯄꯥꯏꯕ ꯃꯥꯜꯂꯦꯀꯣ ꯍꯌꯦꯡ ꯍꯩꯗ ꯈꯨꯗꯤꯡ ꯍꯣꯏ ꯍꯣꯏ ꯄꯤꯊꯣꯛꯀꯦ ꯄꯤꯊꯣꯛꯀꯦꯅ ꯍꯥꯏꯔꯛꯑꯦ ꯃꯤꯗꯤ ꯑꯩꯒꯤꯁꯨ ꯈꯤꯇꯪ
ꯅꯣꯡꯃ ꯅꯣꯡꯃ ꯑꯁꯤꯗꯤ ꯅꯣꯡꯃꯥ ꯈꯛꯇꯅꯤꯅ ꯄꯤꯖꯅꯤꯡꯉꯥꯏꯗꯤ ꯅꯨꯃꯤꯠ ꯈꯨꯗꯤꯡꯒꯤ ꯄꯤꯖꯕꯁꯨ ꯅꯠꯇꯦ ꯑꯗꯨ ꯅꯨꯃꯤꯠ ꯈꯨꯗꯤꯡꯁꯨ ꯏꯕꯥꯅꯤꯁꯨ ꯎꯅꯕꯁꯨ ꯅꯠꯇꯦ ꯇꯤꯟꯅꯩ ꯍꯥꯏꯔꯒ ꯀꯣ
ꯎꯝ
ꯎꯏ ꯍꯥꯎ ꯋꯥꯔꯦꯗ
ꯍꯣꯏ ꯌꯥꯝ ꯋꯥꯏꯌꯦ ꯎꯝ ꯋꯥ ꯋꯥꯔꯒ ꯃꯤꯒꯤ ꯄꯨꯟꯁꯤ ꯂꯣꯏꯗꯤ ꯂꯣꯏꯔꯣꯏꯍꯦ
ꯎꯝ ꯅꯨꯄꯤꯒꯤ ꯄꯨꯟꯁꯤꯗꯣ ꯌꯥꯝ ꯂꯨꯈꯔꯦ
ꯎꯝ ꯌꯥꯝ ꯂꯨꯕ ꯄꯨꯟꯁꯤ ꯑꯣꯏꯈ꯭ꯔꯦ ꯅꯣꯡ ꯆꯨꯗꯕꯔ ꯅꯈꯣꯏꯔꯣꯝꯗꯤ
ꯅꯨꯉꯥꯏꯍꯦ
ꯅꯣꯡ ꯆꯨꯗꯕ꯭ꯔꯣ
ꯅꯣꯡ ꯈꯪꯗꯦ ꯑꯩ ꯃꯄꯥꯜ ꯊꯣꯛꯇꯕꯒꯤ ꯈꯪꯗꯦ ꯅꯣꯡ ꯉꯁꯥꯏꯕꯨꯗꯤ ꯅꯣꯡ ꯈꯤꯇꯪ ꯈꯤꯇꯪꯗꯤ ꯆꯨꯕꯅꯦ
ꯑꯩꯈꯣꯏ ꯑꯩꯈꯣꯏꯔꯣꯝꯗꯗꯤ ꯈꯔ ꯈꯔꯗꯤ ꯆꯨꯏꯌꯦ
ꯑꯗꯨꯗꯤ ꯏꯪꯂꯝꯅꯤꯀꯣ
ꯍꯣꯏ ꯍꯧꯖꯤꯛꯇꯤ ꯏꯪꯕ ꯈꯔꯗꯤ ꯅꯣꯡ ꯆꯨꯕꯒꯤ ꯏꯪꯕ ꯍꯧꯔꯦ ꯉꯁꯥꯏꯗꯤ ꯅꯨꯡꯁꯥ ꯌꯥꯝ ꯁꯥꯌꯦꯕ
ꯑꯥ ꯅꯨꯡꯁꯥ ꯁꯥꯕꯗꯤ ꯑꯁ ꯌꯥꯝ ꯋꯥꯏꯑꯦ
ꯎꯝ ꯑꯗꯨ ꯍꯟꯗꯛ ꯑ ꯁꯤ ꯋꯥꯔꯜ ꯀꯞꯀꯤ ꯐꯨꯠꯕꯣꯜ ꯁꯥꯟꯅꯕꯗꯣ ꯌꯦꯡꯗꯕ꯭ꯔꯣ
ꯑꯥ ꯌꯦꯡꯗꯦ ꯑꯁ ꯌꯦꯡꯕꯗꯤ ꯌꯦꯡꯅꯤꯡꯉꯦꯕꯀꯣ ꯑꯗꯨꯝ ꯍꯧꯒꯛꯄꯗꯣ ꯇꯟꯕꯒꯤ
ꯍꯣꯏ ꯑꯗꯨꯅꯦ ꯃꯇꯝ ꯃꯇꯝꯗꯣ ꯑꯩꯈꯣꯏꯒꯤꯗꯤ ꯆꯥꯟꯅꯗꯕ
ꯀꯩ ꯃꯇꯝ - ꯃꯇꯝꯅꯣ ꯑꯗꯨ ꯌꯦꯡꯂꯗꯤ ꯑꯁ ꯆꯥꯛ ꯆꯥꯕꯒꯤ ꯃꯇꯝꯁꯨ ꯈꯪꯂꯔꯣꯏ ꯆꯥꯛ ꯌꯦꯟꯖꯥꯡ ꯊꯣꯡꯕꯒꯤ ꯃꯇꯝꯁꯨ ꯐꯪꯂꯔꯣꯏ
ꯑꯗꯨꯝ ꯌꯦꯡꯅꯤꯡ ꯂꯝꯗꯣꯏꯅꯦꯕ
ꯑꯗꯨꯅꯦ
ꯌꯦꯡꯕꯁꯤꯅ ꯑꯗꯨꯝ ꯌꯦꯡꯍꯧꯔꯣ ꯑꯩꯈꯣꯏꯅ ꯌꯦꯡꯗꯕꯁꯤꯅ ꯑꯗꯨꯝ ꯂꯩꯔꯁꯦ
ꯍꯣꯏ ꯑꯗꯨꯝ ꯂꯩꯔꯁꯦ
ꯎꯄꯥꯏ ꯂꯩꯇꯦ ꯑꯩꯈꯣꯏꯗꯤ
ꯑꯩꯈꯣꯏꯗꯤ ꯏꯁꯇꯦꯇꯁ ꯈꯛꯇ ꯑꯗꯨꯝ ꯎꯔꯒ ꯍꯣꯏ ꯑꯁꯤꯒꯤ ꯀꯉ ꯀꯉꯨ ꯉꯝ ꯃꯦꯁꯤ ꯀꯥꯡꯕꯨꯅ ꯉꯝꯗ꯭ꯔꯦꯅ ꯑꯗꯨꯝ ꯈꯪꯕꯗꯣ
ꯃꯦꯁꯤ ꯈꯪꯕ ꯈꯛ ꯇꯅꯤ ꯑꯩꯈꯣꯏꯗꯤ
ꯑꯦ ꯑꯗꯨꯃꯥꯏꯅ ꯇꯧꯔꯛꯀꯅꯤ ꯑꯈꯣꯏꯗꯤ
ꯌꯔꯁꯦ
ꯂꯨꯑꯦ ꯂꯨꯑꯦ ꯑꯩꯒꯤꯁꯨ ꯅꯨꯄꯥ ꯑꯃ ꯊꯤꯕꯤꯌꯣ ꯅꯪꯉꯣꯟꯗ ꯐꯖ ꯐꯖꯕ ꯂꯩ ꯍꯥꯏꯕ ꯅꯠꯇ꯭ꯔꯣ
ꯅꯪ ꯉꯁꯥꯏ ꯍꯥꯏꯗꯤ ꯈꯪꯒꯗꯕ ꯅꯨꯄꯥꯗꯤ ꯌꯥꯝ ꯂꯩꯩꯌꯦ
ꯑꯗꯣ ꯑꯩꯗꯤꯀꯣ ꯃꯁꯛ ꯎꯝ ꯊꯤꯔꯗꯤ ꯇꯥꯜꯂꯦ ꯑꯗꯨꯒ ꯋꯥꯡ ꯆꯥꯎꯔꯒꯗꯤ ꯌꯔꯣꯏꯗꯔꯥ ꯁꯨꯡꯌꯥ ꯃꯣꯏ ꯃꯥꯒꯤ ꯑꯁ ꯑꯗꯨꯝ ꯆꯛꯄ ꯑꯗꯨꯝ ꯌꯦꯡꯗꯣꯏꯅꯦ ꯑꯩꯗꯤ
ꯃꯥꯒꯤ ꯐꯦꯠ ꯌꯦꯡꯗꯣꯏꯅꯦꯕ ꯐꯤꯒꯨꯝꯕ ꯍꯣꯏ ꯍꫭꯏ ꯑꯁ ꯌꯥꯝ ꯅꯩꯌꯦꯍꯦ